ꯑꯣ ꯇꯥꯕ ꯆꯦ ꯑꯣ
ꯁ꯭ꯀꯨꯜ ꯆꯠꯇ꯭ꯔꯕꯣ
ꯆꯠꯇꯣꯏꯅꯦ ꯂ ꯂꯣꯏꯁꯤꯟꯕ ꯍꯧꯔꯛꯏꯅꯦ
ꯑꯣ
ꯆꯥꯛ ꯆꯥꯔꯕ
ꯆꯥꯛꯆꯥꯥꯗ꯭ꯔꯤ ꯆꯥꯛ ꯃꯤ ꯇꯪꯈꯥꯏ ꯑꯃꯥ ꯆꯥꯔꯦ ꯇꯪꯈꯥꯏ ꯑꯃꯥ ꯆꯥꯗ꯭ꯔꯤ
ꯑꯣ ꯀꯩꯩ ꯏꯟꯁꯥꯡ ꯊꯣꯡꯉꯥꯒꯦ
ꯉꯁꯤꯗꯣ ꯀꯥꯅꯣ ꯊꯣꯡꯉꯦ ꯄꯥꯡꯈꯣꯛ ꯑꯝ ꯊꯣꯡꯉꯦ ꯄꯥꯏꯑꯣꯟꯗꯣ
ꯑꯥ
ꯑꯗꯥꯒꯤ ꯑꯝ ꯑꯃꯥ ꯏꯔꯣꯜꯂꯦ ꯁꯥꯔꯩꯒ ꯌꯣꯡꯆꯥꯛꯀ
ꯑꯍꯥꯎꯕꯅꯤꯅꯦ
ꯑꯗꯩꯗꯤ ꯄꯥꯛꯅꯝ ꯑꯃꯥ ꯇꯧꯔꯦ ꯍꯣꯏ
ꯑꯥ
ꯈꯣꯡꯗ꯭ꯔꯨꯝ ꯃꯈꯀ ꯄꯥꯛꯅꯝ ꯌꯥꯝ ꯍꯥꯎꯏ ꯍꯥꯎꯏ ꯍꯥꯏꯅꯩ ꯑꯥꯝꯇ ꯇꯧꯔꯦ ꯌꯦꯡꯒꯦꯅ ꯇꯧꯔꯦ ꯆꯥꯗꯤ ꯆꯥꯗ꯭ꯔꯤ ꯑꯩꯗꯤ ꯃꯣꯏꯗꯤ ꯆꯥꯅꯔꯦ
ꯑꯥ ꯄꯥꯌꯣꯟꯗꯨ ꯀꯩꯅꯣ ꯍꯋꯥꯏꯖꯥ꯭ꯔꯒ ꯊꯣꯡꯕ ꯌꯥꯝ ꯍꯥꯎꯕꯅꯦ
ꯍꯣꯏ ꯍꯣꯏ ꯑꯈꯣꯏꯗꯤ ꯍꯋꯥꯏꯖꯥ꯭ꯔꯗꯨ ꯆꯥꯕ ꯌꯥꯕ ꯌꯥꯗꯕ ꯂꯩꯕꯅꯤꯅ ꯂꯣꯟꯕ ꯕꯥꯂꯥꯒ ꯑꯉꯥꯡꯒꯤ ꯇꯉꯥꯏ ꯐꯇꯅꯕꯒꯤ ꯂꯧꯋꯦ ꯑꯗꯨꯒ ꯊꯧꯑꯣꯏꯅ ꯑꯣꯏꯅ ꯊꯤꯔꯒꯗꯤ ꯆꯥꯗ꯭ꯔꯦ ꯅꯣꯡ ꯐꯥꯗꯣꯛꯀꯥ ꯆꯒꯦꯝ ꯊꯣꯡꯒꯦ ꯍꯥꯏꯕ ꯊꯤꯕ ꯅꯠꯇꯅ
ꯑꯥ
ꯍꯥꯎꯕꯅꯦ ꯍꯥꯎꯕꯅꯤ ꯆꯥꯔꯛꯏ ꯌꯥꯝꯅ ꯑꯗꯨꯁꯨ
ꯀꯩꯗꯧꯔꯝꯃꯤꯅꯣ ꯏꯆꯦ
ꯑꯩꯔꯣ ꯀꯩꯁꯨ ꯇꯧꯗꯦ ꯁꯨꯝ ꯊꯥꯕꯛ ꯏꯟꯈꯥꯡ ꯃꯣꯏ ꯄꯤꯖꯥꯈ꯭ꯔꯒ ꯑꯉꯥꯡ ꯊꯥꯗꯣꯛꯈ꯭ꯔꯒ ꯁꯨꯝ ꯐꯣꯟ ꯌꯦꯡꯉꯥ ꯂꯩꯔꯝꯕꯅꯤ
ꯑꯣ
ꯑꯗꯥꯒꯤ ꯄꯨꯡ ꯃꯥꯄꯜ ꯃꯥꯄꯜ ꯃꯈꯥꯏꯒꯤ ꯁꯨꯋꯥꯏꯗ ꯃꯨꯛ ꯑꯩꯈꯣꯏꯒꯤ ꯏꯃꯥ ꯍꯣꯏ ꯀꯩꯍꯧꯏ ꯑꯃꯨꯛ ꯄꯤꯖꯥꯗꯣꯏꯕ ꯆꯥꯕꯁꯦ ꯑꯉꯥꯡ ꯍꯥꯟꯅ ꯊꯥꯗꯣꯛꯇ꯭ꯔꯗꯤ ꯑꯉꯥꯡ ꯉꯟꯅꯥ ꯆꯥꯕ ꯂꯩꯗꯅꯀꯣ
ꯑꯥ
ꯃꯣꯏ ꯊꯥꯗꯣꯛꯈ꯭ꯔꯥ
ꯃꯣꯏ ꯃꯣꯏꯗꯤ ꯁ꯭ꯀꯨꯜ ꯆꯠꯄꯥꯅꯤꯅ ꯑꯥ ꯑꯈꯣꯏꯁꯨ ꯑꯉꯥꯡꯒꯩ ꯁ꯭ꯀꯨꯜ ꯆꯠꯄꯩ ꯉꯟꯇꯥꯅ ꯄꯤꯖꯥꯊꯣꯛꯈ꯭ꯔꯦ ꯑꯗꯨꯁꯨ ꯃꯣꯏ ꯆꯠꯈ꯭ꯔꯦ ꯃꯣꯏ ꯑꯩ ꯑꯃꯨꯛ ꯆꯠꯇꯣꯔꯦ ꯂꯣꯏꯁꯤꯜꯂꯤ ꯑꯩ
ꯑꯧ ꯑꯗꯨꯅꯤ ꯐꯔꯝꯅꯤ ꯌꯨꯝꯗꯒꯤ ꯑꯗꯨꯃꯥꯏꯟꯅ ꯃꯐꯝ ꯈꯪꯅ ꯆꯠꯊꯣꯛꯑꯥꯒ ꯁꯤꯟꯐꯝ ꯑꯃꯥ ꯄꯥꯏꯔꯤꯗꯨ ꯍꯥꯏꯗꯤ ꯌꯨꯝꯗ ꯁꯨꯝ ꯂꯩꯕꯁꯤꯗꯤ ꯃꯅꯥ ꯊꯥꯕꯖꯥꯠ ꯅꯠꯇꯦꯗ
ꯑꯧ ꯌꯨꯝꯗ ꯂꯩꯔꯦ
ꯀꯨꯞꯅꯣꯝꯁꯤꯗ ꯊꯥꯕꯛꯇꯤ ꯋꯥꯠꯄꯣꯠꯇꯦꯕ
ꯍꯣꯏ ꯍꯧꯖꯤꯛ ꯌꯨꯝ ꯍꯥꯏꯗꯦꯗꯥꯅ
ꯇꯨꯝꯗ꯭ꯔꯤꯐꯕꯥꯎ ꯂꯣꯏꯕ ꯅꯥꯏꯄꯣꯟꯇꯦꯗ ꯃꯔꯛꯇꯥ ꯉꯥꯏꯍꯥꯛ ꯄꯣꯊꯥꯕ ꯅꯠꯇꯅ ꯑꯗꯨꯅ ꯊꯥꯕꯛ
ꯇꯧꯗꯕ
ꯎꯗꯥꯕ
ꯏꯃꯨꯡꯒꯤ ꯃꯀꯨꯞ ꯃꯇꯥꯁꯤꯅ ꯍꯦꯟ ꯋꯥꯕꯅꯦ ꯑꯧ
ꯇꯨꯝꯕꯁꯨ ꯄꯨꯡ ꯃꯔꯤꯗꯒꯤ ꯍꯧꯒꯠꯂꯦ ꯃꯔꯤꯗꯒꯤ ꯍꯧ ꯍꯧꯒꯠꯂꯒ ꯋꯥꯏ ꯅꯨꯡꯁꯤꯠꯇꯣꯛꯇꯅ ꯇꯩꯣꯛ ꯊꯣꯛꯇꯅ ꯇꯧꯔꯒ ꯕ꯭ꯔꯁ ꯅꯨꯡ ꯇꯧꯔꯒ ꯋꯥꯛꯀꯤꯡ ꯑꯃꯨꯛ ꯆꯠꯂꯨꯔꯦ ꯃꯔꯤ ꯃꯈꯥꯏꯗꯒꯤ
ꯑꯥ
ꯃꯨꯡꯒꯤꯦ ꯌꯦꯟ ꯅꯨꯡ ꯈꯔ ꯂꯣꯏꯔꯤꯕ ꯈꯣꯠꯂꯤꯕꯁ ꯃꯆꯤꯟꯖꯥꯛ ꯊꯥꯗꯅ ꯈꯣꯠꯇꯅ ꯇꯧꯔꯛꯏꯕ ꯃꯆꯨ ꯇꯧꯔꯒ
ꯆꯥꯛ ꯏꯁꯤꯡ ꯑꯃꯨꯛ ꯇꯧꯔꯦ
ꯑꯣ
ꯆꯥꯛ ꯊꯣꯡꯕꯗꯗ ꯃꯊꯦꯜꯁꯨꯦ ꯌꯥꯝꯃꯕꯅꯤꯅꯀꯣ
ꯍꯣꯏ ꯄꯨꯡꯗꯤ ꯄꯨꯡꯗꯤ ꯍꯦꯛꯇ ꯑꯥ ꯌꯧꯈꯤꯕ
ꯑꯗꯨꯅꯦ ꯑꯗꯨꯅꯦ ꯑꯗꯨꯅꯦ ꯍꯣꯕꯦ ꯍꯣꯕꯦ ꯍꯣꯕꯦ ꯃꯣꯏ ꯆꯠꯇ꯭ꯔꯤꯐꯥꯎꯁꯤꯗꯤ ꯆꯥꯕ ꯅꯪꯅꯅꯕꯅꯕꯥꯏꯅ
ꯑꯥꯎ
ꯀꯥꯡ ꯇꯛ ꯐꯥꯎ ꯊꯥꯏꯒꯗꯧꯔꯒꯦ ꯂꯥꯏ ꯇꯨꯛꯀꯁꯤꯗꯤ ꯂꯥꯏꯔꯤꯛ ꯂꯅꯨꯡꯊꯥꯕꯨ ꯍꯥꯏꯕꯛꯅꯤ ꯃꯇꯝ ꯑꯗꯨꯝ ꯈꯔꯗꯤ ꯂꯧꯤꯗꯅ ꯀꯣ ꯑꯗꯨꯅ ꯆꯥꯏꯁꯤꯡ ꯑꯗꯨꯣ ꯅꯪꯉꯣꯏꯅ ꯍꯥꯟꯅ ꯃꯣꯏ ꯍꯥꯟꯅ ꯆꯥꯛ ꯄꯤꯖꯔ ꯊꯤꯗꯣꯛꯑꯒ ꯄꯤꯖꯔꯤꯉꯥꯏꯗꯨꯗ ꯃꯣꯏ ꯆꯠꯇ꯭ꯔꯤꯉꯩꯗ ꯑꯃꯨꯛ ꯊꯥꯕ
ꯑꯩꯈꯣꯏꯁꯨ ꯇ ꯑꯩꯁꯨ ꯇꯧꯔꯤꯅꯦ ꯍꯥꯟꯅ ꯆꯥꯛꯁꯦ ꯍꯥꯟꯅ ꯊꯣꯡꯇꯣꯛꯑꯣ ꯆꯥꯛꯁ ꯍꯅ ꯊꯥꯡꯣꯛ ꯍꯥꯀꯠꯂꯅꯤ ꯑꯗꯨꯒ ꯗꯨꯞꯇꯨꯅ ꯀꯣꯟꯅ ꯑꯗꯨꯝ ꯇ ꯗꯨꯞꯇ ꯂꯥꯏꯗꯤ ꯍꯥꯏꯖꯔ ꯌꯥꯏꯗꯣ
ꯃꯥꯅꯦ ꯃꯥꯅꯦ
ꯃꯤꯗꯤ ꯅꯪꯗ꯭ꯔꯗꯤ
ꯌꯥꯗꯦ ꯎꯝ ꯇꯉꯥꯏ ꯐꯗꯅ ꯂꯥꯏꯒꯤꯗꯨꯗꯤ ꯁꯤꯗꯤ ꯅꯣꯡ ꯐꯥꯗ꯭ꯔꯣ ꯂꯦꯞꯊꯣꯛꯑꯐꯧ ꯌꯥꯏ ꯅꯠꯇ꯭ꯔꯣ ꯃꯤꯒꯤꯗꯤ ꯂꯦꯞꯄ ꯌꯥꯗꯦ ꯑꯗꯨꯅ ꯑꯗꯨꯃꯥꯏꯅ ꯇꯧꯋꯤ ꯁꯣꯏꯗꯅꯕ ꯅꯨꯡꯇꯤꯒꯤ ꯑꯗꯨꯃꯥꯏꯅꯅꯤꯅꯦ ꯑꯗꯨꯝ ꯇꯧꯔ ꯇꯧꯔ ꯂꯦꯡꯈꯤꯁꯤ ꯅꯠꯇ꯭ꯔꯥ ꯅꯨꯄꯤ ꯑꯩꯁꯦ ꯇꯨꯝꯕ ꯐꯪꯉꯦ ꯃꯣꯏ ꯃꯌꯥꯝ ꯂꯣꯏ ꯇꯨꯝꯕ ꯆꯪꯍꯟꯈ꯭ꯔꯒ ꯀꯥꯟꯗ ꯑꯩꯈꯣꯏꯅ ꯏꯃꯨꯡ ꯂꯣꯏꯁꯤꯜꯍꯧ ꯊꯣꯡ ꯅꯨꯡ ꯂꯣꯜꯍꯧꯔꯒ ꯇꯨꯝꯗꯣꯏꯅꯦꯕ ꯃꯧ ꯍꯥꯏꯁꯦ ꯍꯥ
ꯍꯣꯏ ꯑꯥ ꯆꯠꯂꯣ ꯍ ꯑꯗꯨꯗꯤ
ꯊꯕꯛꯀꯤ ꯃꯆꯦꯠ ꯃꯔꯥꯡꯁꯨ ꯇꯧꯗꯧꯅꯤꯅ
ꯃꯥꯅꯦ ꯑꯗꯨꯕꯨꯗꯤ ꯅꯨꯄꯤꯒꯤ ꯊꯕꯛꯁꯤ ꯂꯣꯏꯕ ꯅꯥꯏꯗꯦ
ꯅꯥꯏꯗꯦ ꯅꯥꯏꯗꯦ ꯉꯁꯤꯗꯤ ꯑꯩꯈꯣꯏ ꯈꯨꯟꯗꯤꯟꯅꯗꯧꯁꯨ ꯂꯩꯔꯝꯅꯤ ꯏꯟꯅ
ꯑꯥꯎ ꯂꯩꯌꯦ ꯈꯨꯟꯖꯤꯟꯅꯕꯗꯨꯗꯅꯦ ꯑꯩꯈꯣꯏ ꯈꯦꯆꯤ ꯆꯥꯕꯒꯤ ꯍꯥꯏꯅꯖꯦꯅ ꯍꯥꯏꯅꯕꯗꯣ
ꯍꯣꯏ ꯍꯣꯏ ꯆꯥꯅꯔ ꯂꯔ ꯅꯨꯡꯉꯥꯏꯊꯣꯛꯑ ꯂꯣꯏꯔ ꯅꯣꯡ ꯐꯥꯗꯣꯛꯁꯨ ꯄꯨꯜꯂꯒ ꯀꯩꯗꯧꯅꯦꯒꯦ ꯌꯥꯏ ꯌꯥꯏ ꯉꯥꯏꯍꯥꯛ ꯉꯣꯛꯇꯅ
ꯃꯥꯅꯦ ꯅꯣꯡ ꯐꯥꯗꯣꯛꯁꯨ ꯑꯩꯈꯣꯏ ꯑꯗꯨꯝ ꯀꯩꯁꯨ ꯀꯥꯏꯗꯦꯅ ꯄꯨꯟꯕ ꯅꯠꯇ꯭ꯔꯥ
ꯍꯣꯏ ꯍꯣꯏ ꯍꯥꯏꯗꯦ
ꯑꯩꯈꯣꯏ ꯑꯩꯁꯦ ꯑꯩꯅ ꯍꯧꯖꯤꯛ ꯊꯕꯛ ꯑꯃꯨꯛ ꯆꯠꯂꯨꯔꯅꯤ ꯍꯜꯂꯛꯄꯒ ꯑꯃꯨꯛ ꯅꯨꯄꯤꯒꯤ ꯊꯕꯛꯇꯤ ꯇꯧꯗ ꯌꯥꯗꯕꯅꯤ ꯅ ꯁꯤꯒꯤ ꯅꯪꯅꯕ ꯃꯨꯛ ꯍꯣꯠꯅ
ꯍꯣꯠꯅꯗꯣꯏꯅꯤ
ꯎꯝ ꯍꯧꯖꯤꯛꯄꯨꯗꯤ ꯑꯩ ꯀꯩꯅꯣ ꯇꯧꯕꯒꯤ ꯈꯔ ꯀꯣꯝꯕꯩ ꯋꯥꯅꯤ ꯆꯥꯛ ꯏꯁꯤꯡ ꯊꯣꯡꯕ ꯆꯪꯈ꯭ꯔꯒꯗꯤ
ꯍꯣꯏ ꯅꯣꯏꯗꯤ ꯀ꯭ꯂꯥꯁ ꯄꯨꯡ ꯀꯌꯥꯗꯩ ꯍꯧꯒꯦ
ꯄꯨꯡ ꯀꯩꯅꯣ ꯑꯉꯥꯡ ꯃꯣꯏ ꯇ꯭ꯔꯦꯅꯤꯡ ꯀꯩꯅꯣꯁꯨ ꯌꯥꯎꯋꯦꯕ ꯔꯥꯏꯝꯁ ꯇ꯭ꯔꯦꯅꯤꯡꯁꯨ ꯌꯥꯎꯋꯦꯕ ꯑꯩꯈꯣꯏꯁꯦ
ꯑꯥ
ꯔꯥꯏꯝꯁ ꯇ꯭ꯔꯦꯅꯤꯡꯒꯤꯅ ꯃꯣꯏ ꯄꯨꯡ ꯅꯤꯄꯥꯟꯗꯩ ꯍꯧꯋꯦ ꯑꯗꯨꯒ ꯑꯉꯥꯡꯒꯤꯅ ꯄꯨꯡ ꯇꯔꯥꯗꯩ ꯍꯧꯗꯣꯏꯕ
ꯑꯣ
ꯆꯠꯄꯅ ꯑꯩ ꯄꯨꯡ ꯃꯥꯄꯟ ꯅꯛꯅꯕ ꯆꯠꯇꯣꯏꯕ
ꯇ꯭ꯔꯦꯅꯤꯡꯗꯣ ꯅꯪꯅꯕ
ꯅꯠꯇꯦ ꯁ꯭ꯀꯨꯜ ꯑꯉꯥꯡꯒꯤ ꯁ꯭ꯀꯨꯜ ꯑꯋꯥꯔ ꯇꯥꯏꯃꯤꯡꯗꯣ ꯑꯩꯈꯣꯏꯅ ꯍꯥꯟꯅ ꯈꯔ ꯉꯟꯈꯠꯂꯒ ꯆꯠꯂꯤꯗꯅ ꯑꯗꯨ ꯅꯪꯅꯕ ꯑꯩ ꯆꯠꯂꯦ ꯑꯩ ꯆꯠꯂꯕꯅꯦ ꯍꯧꯖꯤꯛ ꯆꯠ ꯆꯠ ꯆꯠ ꯆꯠꯅ ꯇꯧꯔꯛꯏꯅꯦ
ꯑꯣ ꯊꯕꯛ ꯀꯜꯂꯦꯕ ꯑꯗꯨꯅꯦ
ꯊꯕꯛ ꯀꯜꯂꯦ ꯊꯕꯛ ꯀꯟꯗ꯭ꯔꯗꯤ ꯍꯧꯖꯤꯛꯀꯥꯟꯁꯤꯗꯤ ꯑꯉꯥꯡꯒꯤ ꯁꯦꯟ ꯊꯨꯝꯁꯨ ꯌꯥꯝ ꯆꯪꯕꯅꯤꯅ ꯋꯥꯔꯁꯨ ꯋꯥꯅ ꯆꯠꯇ ꯌꯥꯗꯕꯩ ꯆꯠꯂꯤꯅꯦ
ꯃꯥꯅꯦꯗꯨꯕꯧ ꯀꯣꯅꯅꯥꯏ ꯄꯣꯠꯇꯦ
ꯅꯥꯏꯗꯦ ꯅꯥꯏꯗꯦ
ꯎꯝ
ꯆꯪꯕꯅ ꯍꯦꯜꯂꯛꯑꯦꯕ
ꯍꯣꯏ ꯍꯣꯏ
ꯍꯧꯖꯤꯛꯀꯥꯟ ꯑꯉꯥꯡꯒꯤ ꯆꯪꯉꯤꯕ ꯄꯩꯁꯥ ꯃꯌꯥꯝꯁꯦ ꯁ꯭ꯀꯨꯜ ꯑꯃ ꯇꯝꯕꯗ
ꯎꯝ ꯊꯥꯕꯅ ꯀꯌꯥꯗ ꯊꯥꯔꯛꯄ
ꯄꯨꯡ ꯑꯍꯨꯝꯗ ꯊꯥꯗꯣꯏꯅꯦ ꯍꯣꯔꯦꯟ
ꯑꯣ ꯑꯗꯨꯝ ꯆꯞ ꯆꯥꯅꯅꯤꯅꯦ ꯀꯩꯅꯣꯒ ꯑꯥ ꯑꯣꯐꯤꯁ ꯑꯋꯥꯔ ꯑꯗꯨꯝ ꯆꯞ ꯆꯥꯏꯌꯦꯕ ꯅꯠꯇ꯭ꯔꯥ
ꯃꯥꯅꯦ ꯑꯗꯨꯋꯥꯔ ꯆꯞ ꯆꯥꯅ ꯊꯥꯔꯛꯀꯗꯣꯏꯅꯦ ꯍꯧꯖꯤꯛ ꯆꯠꯂꯦ ꯑꯉꯥꯡꯁꯤ ꯑꯉꯥꯡ ꯁꯦꯟꯅꯕ ꯈꯣꯠꯄ ꯇꯧꯔꯅꯤ
ꯎꯝ ꯑꯗꯨ ꯃꯄꯨꯟꯅꯛꯏꯗꯨ ꯐꯔꯝꯅꯤ
ꯅ ꯑꯗꯣ ꯅꯛꯏꯁꯦ ꯑꯃꯔꯣꯝꯗꯗꯤ ꯑꯃꯨꯛ ꯐꯔꯤꯅꯦ
ꯐꯔꯅꯦ ꯐꯔꯦꯅꯦ ꯂꯥ ꯆꯄꯗꯤ ꯈꯔ ꯉꯟꯅ ꯑꯃꯨꯛ ꯆꯠꯇꯕ ꯌꯥꯔꯛꯑꯣꯏ ꯑꯗꯒꯤ ꯍꯜꯂꯛꯄ ꯃꯇꯝꯗꯁꯨ ꯈꯔ ꯑꯃꯨꯛ ꯊꯦꯡꯉꯛꯑꯅꯤ ꯍꯥꯏꯗꯤ ꯂꯥꯞꯊꯣꯛ ꯑꯕꯅꯤꯅ ꯐꯔꯥꯕꯅꯦꯅꯄꯗ ꯐꯪꯉ
ꯐꯩꯌꯦ ꯑꯗꯨꯅꯦ ꯑꯩꯅ ꯀꯩꯅꯣ ꯈꯣꯡꯉꯁꯤ ꯀꯩꯅꯣꯝꯃ ꯆꯠ ꯄꯩꯁꯨ ꯍꯦꯛꯇ ꯀꯩꯅꯣꯝ ꯀꯩꯅꯣꯝ ꯇꯧꯅꯤꯡꯉꯦꯅꯦ ꯑꯅꯛꯑꯕꯅꯤꯅ ꯍꯦꯛꯇ ꯌꯥꯏꯗꯅ ꯎꯝ ꯎꯝ
ꯐꯔꯕꯅꯤ
ꯎꯝ
ꯑꯃꯛ ꯀꯩꯅꯣ ꯇꯧꯋꯤꯗꯣ
ꯎꯝ ꯏꯆꯦꯍꯧꯁꯨ ꯑ ꯏꯆꯦ ꯍꯧꯖꯤꯛꯁꯨ ꯃꯣꯏ ꯗꯦ ꯕꯣꯔꯗꯤꯡ ꯀꯩꯅꯣ ꯀꯩꯀꯥ ꯊꯝꯃꯦꯗꯥꯏꯅꯦ
ꯊꯝꯃꯦ ꯊꯝꯃꯦ ꯑꯧ ꯑꯩꯣꯏꯗꯤ ꯕꯣꯔꯗꯤꯡ ꯁꯤꯦ ꯍꯣꯏ ꯊꯝꯕꯨꯗꯤ ꯊꯝꯃꯦ ꯑꯗꯣ ꯑ ꯃꯐꯝꯁꯦ ꯈꯔ ꯃꯅꯨꯡ ꯆꯪꯕꯒꯤꯀꯣ ꯎ ꯃꯌꯥꯝ ꯄꯥꯛ ꯁꯪꯅ ꯗ꯭ꯔꯤꯕꯒꯤ ꯃꯤꯁꯦ ꯌꯥꯝꯗ꯭ꯔꯤꯌꯦ ꯌꯥꯝꯗꯕꯅꯤꯅ ꯊꯂꯦ
ꯑꯣ
ꯑꯗꯣ ꯑꯩꯈꯣꯏꯗꯤ ꯕꯣꯔꯗꯤꯡ ꯍꯥꯏꯕ ꯋꯥꯅꯦ ꯑꯩꯈꯣꯏꯗꯤ ꯕꯣꯔꯗꯤꯡ ꯃꯤꯅ ꯆꯂꯥꯏꯖꯕꯅꯦꯕ ꯑꯩꯈꯣꯏꯅ ꯁꯤꯡꯅ ꯊꯣꯛꯄ ꯃꯣꯏꯗ ꯃꯣꯏꯅ ꯑꯗꯨꯝ ꯆꯂꯥꯏꯖꯕꯅꯤꯗ
ꯑꯣ
ꯑꯩꯈꯣꯏꯒꯤꯗꯤ ꯊꯥꯒꯤ ꯀꯩꯅꯣ ꯂꯥꯛꯑꯒ ꯂꯣꯏꯔꯦꯅ ꯁꯦꯟꯅꯕꯗꯣ ꯑꯩꯈꯣꯏꯅ ꯀꯩꯅꯣ ꯇꯧꯔꯣꯏꯗꯧꯅꯤꯅꯍ ꯑꯥꯎ ꯑꯥꯎ ꯃꯣꯏꯅ ꯑꯗꯨꯝ ꯁꯗꯕ ꯃꯣꯏꯅ ꯆꯂꯥꯏꯖꯕꯅꯦꯕ
ꯑꯣ
ꯃꯐꯝ ꯖꯒꯥ ꯄꯤꯕ ꯈꯛꯇꯅꯦꯕ
ꯑꯥ ꯐꯩ ꯐꯩ ꯑꯗꯨꯁꯨ ꯐ꯭ꯔꯤꯗ ꯂꯝꯗꯣ ꯐ꯭ꯔꯤꯗ ꯂꯩꯗꯁꯤꯔꯣ ꯑꯗꯨꯃꯥꯏꯅ ꯇꯧꯔꯒ ꯈꯔ ꯏꯟꯀꯝ ꯂꯥꯛꯄꯅ ꯐꯩꯗꯅ
ꯍꯥꯏꯗꯤ ꯇꯧꯔꯨꯕꯗꯁꯨ ꯗꯥꯎ ꯁꯨꯝ ꯌꯥꯁꯜꯂꯛꯇ꯭ꯔꯦ ꯑꯗꯨꯗꯗꯤ ꯀꯔꯤ ꯇꯧꯗꯣꯏꯅꯣꯅ ꯈꯜꯂꯛꯄꯗ ꯑꯁꯤꯅ ꯈꯔ ꯎꯄꯥꯏ ꯑꯃꯃꯨꯛ ꯂꯩꯔꯅꯦꯅ
ꯑꯩꯈꯣꯏꯁꯨꯅꯤ ꯇꯧꯔꯤꯁꯦ ꯍꯧꯖꯤꯛꯇꯤ ꯄꯣꯠꯁꯨ ꯏ ꯁꯦꯟꯅꯗ꯭ꯔꯦ
ꯎꯝ
ꯑꯗꯨꯅ ꯊ ꯁ꯭ꯋꯥꯏꯗ ꯇꯧꯔꯤꯁꯦ
ꯍꯣꯏ ꯀꯣꯔꯣꯅꯥ ꯍꯦꯛ ꯂꯥꯛꯈꯤꯕꯗꯒꯤ ꯍꯧꯈ꯭ꯔꯕꯅꯤꯅꯦ ꯍꯥꯏꯗꯤ ꯃꯊꯪ ꯃꯊꯪ ꯗꯥꯎ ꯌꯥꯊꯔꯛꯇꯕ ꯑꯗꯒꯤ ꯃꯥꯡꯊꯔꯛꯄ ꯍꯟꯊꯔꯛꯄꯁꯤꯕꯨ ꯑꯣꯏꯕ
ꯍꯣꯏ ꯍꯧꯖꯤꯛ ꯍꯧꯖꯤꯛ ꯀꯩꯅꯣ ꯇꯧꯕꯕꯨ ꯏꯃꯨꯡꯒꯤ ꯆꯪꯗ ꯌꯥꯗ꯭ꯔꯕ ꯃꯅꯥ ꯃꯁꯤꯡ ꯆꯁꯪꯒꯤ ꯏꯃꯨꯡꯦ ꯦꯝꯁꯦ ꯁꯤꯁꯤꯅ ꯍꯦꯛꯇ ꯑꯌꯨꯛ ꯅꯨꯡꯊꯤꯟꯁꯦ ꯑꯌꯨꯛ ꯅꯨꯡꯗꯥꯡꯗꯤ ꯆꯥꯗ ꯌꯥꯗꯕ
ꯌꯥꯗ ꯌꯥꯗꯦ ꯆꯥꯛꯈꯨꯝꯁꯤꯗ ꯅꯣꯡꯃꯗ ꯆꯪꯉꯤꯁꯤ ꯌꯥꯝꯃꯤ ꯀꯩꯅꯣ
ꯑꯥꯎ ꯅꯣꯡꯃꯒꯤ ꯑꯗꯨꯝ ꯍꯧꯖꯤꯛ ꯀꯩꯅꯣ ꯇꯧꯔꯛꯀꯅꯤ ꯑꯗꯨꯝ ꯑꯌꯨꯛꯇ ꯑꯗꯨꯝ ꯂꯣꯏꯁꯜꯂꯦꯕ
ꯍꯣꯏ ꯍꯣꯏ
ꯑꯣꯖꯥ ꯑꯗꯨꯝ ꯇꯧꯋꯦꯕ ꯅꯠꯇ
ꯎꯝ ꯎꯝ ꯃꯥꯅꯦ ꯅꯣꯏꯗꯤ ꯃꯤ ꯀꯌꯥ ꯆꯥꯒꯦ
ꯑꯩꯈꯣꯏ ꯃꯤ ꯇꯔꯨꯛ ꯆꯥꯏꯌꯦ
ꯑꯣ ꯑꯩꯣꯏꯗ ꯑꯃ ꯍꯦꯜꯂꯦ ꯅꯣꯏꯅ ꯑꯩꯈꯣꯏꯗꯤ ꯃꯤ ꯃꯉꯥꯅꯤ ꯎ
ꯎꯝ
ꯑꯗꯣ ꯃꯤ ꯃꯉꯥꯅꯤ ꯍꯥꯏꯕ ꯋꯥꯅꯤ ꯍꯦꯛꯇ ꯑꯗꯨꯝ ꯃꯥꯟꯅꯩꯅꯦ
ꯃꯥꯅ ꯃꯥꯅ ꯏ ꯑꯗꯨꯣ
ꯎꯝ ꯃꯤ ꯌꯥꯝꯖꯗ꯭ꯔꯁꯨ ꯃꯇꯝ ꯆꯪꯕ ꯑꯗꯨꯝ ꯍꯥꯏꯇꯥꯔ ꯀꯩꯅꯣ ꯃꯥꯟꯅꯩꯌꯦꯕ
ꯍꯣꯏ ꯑꯣ ꯐꯔꯦ ꯐꯔꯦ ꯏꯆꯦ ꯑꯗꯨꯗꯤ ꯏꯆꯦꯁꯨ ꯏꯆꯥ ꯏꯆꯦꯒꯤ ꯀꯩꯅꯣ ꯇꯧꯖꯔꯣ ꯑꯗꯨ ꯍꯣꯔꯦꯟ ꯑꯃꯨꯛ ꯇꯧꯔꯛꯑꯀꯦ ꯍꯣꯔꯦꯟ ꯃꯤꯐꯝꯗ ꯑꯃꯨꯛ ꯑꯥꯎ ꯑꯥꯎ ꯑꯥ ꯊꯝꯃꯒꯦ ꯀꯣꯏꯁꯦ ꯑꯗꯨꯗꯤ ꯑꯥ ꯑꯥ